ꯍꯂꯣ ꯀꯃꯥꯏ ꯀꯃꯥꯏ ꯇꯧꯔꯤꯒꯦ ꯑ ꯍꯣꯏ
ꯑꯁ ꯑꯩꯗꯣ ꯍꯧꯖꯤꯛꯇꯣ ꯀꯩꯅꯣ ꯏꯁꯤꯡ ꯊꯛ ꯄꯅꯦꯕ ꯋꯥꯔꯤ ꯁꯥꯕꯀꯦ ꯋꯥꯔꯤ ꯁꯥꯕꯀꯦ ꯋꯥꯔꯦꯕ
ꯍꯥꯏꯐꯦꯠ ꯑꯃꯨꯛ
ꯑꯗꯨꯅꯦ
ꯑꯩꯈꯣꯏ ꯑꯩꯒꯤꯁꯦ ꯀꯩꯏꯅꯣ ꯑꯥ ꯌꯦꯡꯗꯦ ꯑꯩ
ꯗꯔꯃꯥ ꯀꯩꯝ ꯌꯦꯡꯗꯕ꯭ꯔꯣ
ꯌꯦꯡꯗꯦ ꯃꯨꯚꯤ ꯑꯣꯏꯅ ꯌꯦꯡꯈ꯭ꯔꯦ ꯑꯩ
ꯑꯩꯗꯤ ꯑꯩꯗꯤ ꯃꯨꯕꯤ ꯄꯥꯛ ꯌꯦꯡꯗꯦ ꯑꯗꯣ ꯍꯟꯗꯛ ꯑꯅꯧꯕ ꯊꯣꯛꯂꯛꯅꯦ ꯃꯨꯚꯤ ꯌꯦꯡꯕ꯭ꯔꯥ ꯅꯪ
ꯀꯔꯤꯅꯣ
ꯍꯖꯕꯦꯟ ꯑꯣꯟ ꯗꯌꯨꯇꯤ ꯍꯖꯕꯦꯟ ꯑꯣꯟ ꯋꯥꯔꯛ ꯍꯁꯕꯦꯟ ꯑꯣꯟ ꯑꯦꯛꯁꯟ ꯍꯥꯏꯕ꯭ꯔꯥ ꯑꯃ ꯂꯩꯔꯝꯅꯤ ꯍꯣꯏ
ꯔꯤꯜꯁꯇꯗꯤ ꯎꯋꯦ ꯑꯗꯣ ꯑꯩ ꯌꯦꯡꯒꯦ ꯇꯧꯕꯅꯦꯕꯀꯣ
ꯌꯥꯝ ꯅꯣꯛꯅꯤꯡꯕꯅꯦ ꯌꯦꯡꯉꯣ
ꯀꯥꯏꯗ ꯐꯪꯒꯦ
ꯑ ꯅꯦꯠꯐꯂꯤꯛꯁꯇ ꯌꯦꯡꯉꯦ ꯑꯩꯗꯤ
ꯑꯥ
ꯌꯥꯝ ꯅꯣꯛꯅꯤꯡꯕꯅꯦ ꯑꯗꯨ ꯅꯨꯡꯉꯥꯏꯕꯅꯦ
ꯅꯍꯥꯟ ꯑꯩꯅ ꯊꯥꯔꯛꯄ ꯑꯦꯞꯁꯇꯣ ꯗꯥꯎꯟꯂꯣꯠ ꯇꯧꯈ꯭ꯔꯕꯣ
ꯇꯧꯗ꯭ꯔꯤ ꯅꯦꯋꯥꯛ ꯌꯥꯗꯦ
ꯅꯍꯥꯟꯗꯤ ꯑꯩ ꯇꯧꯒꯦ ꯇꯧꯕꯅꯤꯕ ꯑꯗꯨ ꯅꯦꯋꯥꯛ ꯌꯥꯗꯕꯒꯤ ꯇꯣꯛꯈ꯭ꯔꯦ ꯑꯃꯨꯛ ꯑ ꯅꯦꯠꯋꯥꯛꯛꯁꯤ ꯍꯥꯏꯔꯅꯨ ꯐꯕꯁꯤꯅ ꯐꯕꯁꯤꯅ ꯐꯕꯁꯤꯅ
ꯑꯁ ꯑꯩꯈꯣꯏꯗꯤ ꯀꯩꯅꯣ ꯂꯥꯏꯔꯕꯅꯤꯅ ꯅꯦꯠꯐ꯭ꯂꯤꯛꯁꯁꯨ ꯄꯥꯏꯕ ꯉꯝꯗ꯭ꯔꯦ ꯗ꯭ꯔꯃꯥꯗꯤ ꯌꯥꯝ ꯌꯦꯡꯅꯤꯡꯕ ꯃꯨꯚꯤꯗꯤ
ꯑꯗꯨ ꯌꯦꯡꯉꯨꯅ ꯌꯥꯝꯅ ꯌꯥꯝꯒꯅꯤ ꯅꯣꯏ ꯑꯦꯝꯕꯤꯔꯗꯤ ꯏꯁ ꯌꯥꯝ ꯂꯩꯗ ꯑꯦꯝꯕꯤ ꯑꯩꯁ ꯑꯦꯝꯕꯤ ꯂꯩꯇꯕꯒꯤꯅꯤ ꯍꯦꯛꯇ ꯇꯧꯔꯅꯤ
ꯀꯩꯅꯣ ꯐꯤꯂꯝ ꯈꯔꯗꯤ ꯗꯥꯎꯟꯂꯣꯠ ꯇꯧꯕ ꯌꯥꯗꯕ ꯂꯩꯅ
ꯎꯝ
ꯑꯗꯨꯒꯤ
ꯋꯥꯏ ꯐꯥꯏ ꯐꯪꯉꯅꯤ ꯌꯥꯝ ꯅꯨꯡꯉꯥꯏꯅꯤ ꯑꯩꯁꯨ ꯑꯩꯗꯤꯀꯣ ꯚꯦꯟꯒꯨꯝꯕ ꯂꯩꯔꯁꯨ ꯋꯥꯏꯐꯥꯏ ꯐꯪꯕ ꯃꯐꯝꯗ ꯂꯩꯅꯤꯡꯉꯦ ꯐꯪꯒꯗ꯭ꯔꯣ ꯀꯣ ꯊꯤꯔꯗꯤ
ꯂꯩꯅꯤ ꯍꯣꯏ ꯍꯟꯗꯛꯗꯤ ꯀꯩꯅꯣ ꯋꯥꯏꯐꯥꯏꯅ ꯂꯣꯏ ꯀꯩꯅꯣ ꯇꯧꯈ꯭ꯔꯦꯗ
ꯅꯣꯏ ꯅꯣꯏꯔꯣꯝꯗꯗꯤ ꯔꯦꯟ ꯂꯩꯇ꯭ꯔꯣ ꯚꯦꯀꯦꯟ
ꯔꯦꯟꯁꯦ ꯊꯤꯔꯗꯤ ꯂꯩꯗꯧ ꯃꯥꯜꯂꯦ
ꯑꯣ ꯑꯁ ꯑꯩꯁꯨ ꯢꯝꯐꯥꯜ ꯊꯣꯛꯑꯗꯤ ꯊꯤꯒꯅꯤ
ꯑꯁꯤꯗꯗꯤ ꯀꯩꯅꯣ ꯈꯔ ꯂꯩꯕꯗꯤ ꯅꯨꯡꯉꯥꯏ ꯈꯔ ꯏꯪꯅ ꯆꯤꯛ ꯄ
ꯑꯣ ꯑꯁꯤ ꯏꯪꯉꯣ ꯏꯪꯉꯒ ꯀꯣ ꯑꯗꯨꯒꯨꯝꯕ ꯃꯐꯥꯝꯗ ꯂꯩꯅꯤꯡꯉꯦ ꯌꯥꯝ ꯀꯩꯅꯣ ꯂꯥꯡꯉꯗꯤ
ꯍꯣꯏ ꯈꯠꯅꯕꯒꯨꯝꯕ ꯀꯩꯅꯣ ꯌꯥꯝ ꯇꯧꯕꯗꯣ ꯑꯗꯨ
ꯂꯩꯅꯤꯡꯉꯦ ꯑꯩꯁꯨ ꯑꯗꯣ ꯅꯪꯅ ꯍꯥꯟ ꯂꯩꯕ ꯃꯐꯝꯁꯨ ꯑꯗꯨꯝ ꯅꯨꯡꯉꯥꯏꯕ ꯃꯥꯜꯂꯤꯀꯣ
ꯈꯪꯗꯦꯅꯦ ꯑꯗꯨ ꯃꯐꯝꯗꯨ ꯅꯨꯡꯉꯥꯏꯗꯤ ꯅꯨꯡꯉꯥꯏꯌꯦ ꯑꯗꯨ ꯑꯣꯏꯔꯁꯨ ꯕꯖꯥꯔ ꯂꯥꯞ ꯄꯅꯤꯅꯀꯣ
ꯍꯣꯏ ꯕꯖꯥꯔꯗꯤ ꯈꯔ ꯂꯥꯞꯄ ꯃꯥꯜꯂꯦ ꯑꯗꯨꯝ ꯃꯐꯝꯗꯣ
ꯑꯗꯨꯒꯤ ꯌꯨꯝꯗꯒꯤ ꯄꯣꯠ ꯆꯩ ꯊꯥꯔꯛꯄꯁꯨ ꯀꯩꯅꯣ ꯑꯃꯨꯛ
ꯑꯣꯇꯣ ꯔꯤꯖꯥꯚ ꯇꯧꯗ꯭ꯔꯗꯤ ꯌꯥꯗꯦꯕ
ꯑꯣ ꯑꯗꯣ ꯍꯟꯗꯛ ꯂꯩꯕ ꯃꯐꯝꯗꯨꯗꯤ ꯅꯨꯡꯉꯥꯏꯕ꯭ꯔꯣ
ꯅꯨꯡꯉꯥꯏꯑꯦꯗꯤ ꯅꯨꯡꯉꯥꯏ ꯍꯣꯏ ꯑꯗꯨ ꯆꯞ ꯃꯥꯟꯅꯩꯗ ꯈꯨꯟꯗꯒꯤ ꯄꯣꯠ ꯆꯩ ꯊꯥꯔꯛꯑꯗꯤ ꯑꯗꯨꯝ ꯑꯣꯇꯣ ꯔꯤꯖꯥꯕ ꯂꯧꯋꯦꯗ
ꯑꯝ ꯑ ꯅꯣꯢ ꯑꯦꯛꯖꯥꯝꯗꯤ ꯀꯔꯝ ꯀꯥꯟꯗ ꯍꯧꯅꯤ
ꯑꯩꯈꯣꯏꯁꯦ ꯖꯨꯂꯥꯏꯗ ꯍꯧꯔꯅꯤ ꯐꯥꯔꯁ ꯋꯤꯛꯇ
ꯑꯣ ꯍꯥꯟꯗꯛꯇꯤ ꯢꯁꯇꯥꯗꯤ ꯂꯤꯞ ꯑꯣꯏꯔꯝꯅꯤꯀꯣ
ꯏꯁꯇꯗꯤ ꯂꯤꯞ ꯅꯠꯇ꯭ꯔꯦ ꯏꯟꯖꯣꯋꯤꯡ ꯂꯤꯞ ꯑꯣꯏꯔꯦ
ꯌꯥꯝ ꯐꯩꯅꯦ
ꯂꯥꯢꯔꯤꯚ ꯄꯥꯗꯕꯤꯗ ꯑꯗꯨꯝ ꯐꯣꯟ ꯌꯦꯡꯉꯒ ꯂꯩꯔꯦ
ꯋꯥꯟꯅꯥꯏꯠ ꯄꯤꯄꯔꯦꯁꯟ ꯉꯥꯛꯇꯅꯤꯗ ꯎꯄꯥꯢ ꯂꯩꯇꯦ
ꯇꯟꯕꯨ ꯇꯜꯂꯦꯗ ꯑꯩꯗꯤ ꯑꯁ ꯃꯁꯇꯥꯔ ꯍꯦꯛ ꯂꯣꯏꯕꯒ ꯀꯔꯤ ꯇꯧꯗꯣꯏꯅꯣ ꯈꯪꯗꯦ
ꯅꯪꯗꯤ ꯂꯩꯒꯅꯤꯗ ꯑꯗꯨꯝ
ꯑꯁ
ꯋꯥꯔꯅꯨ ꯅꯣꯏꯒꯤꯗꯤ ꯃꯔꯥꯏꯅ ꯊꯣꯛꯄ ꯑꯗꯨꯝ ꯂꯥꯛꯆꯅꯤ
ꯅꯣꯏꯒꯤ ꯅꯥꯏꯕꯔ ꯅꯣꯏꯒꯤ ꯅꯥꯏꯕꯔ ꯕ꯭ꯔꯗꯔꯗꯨꯅ ꯑꯗꯨꯝ ꯑꯩꯉꯣꯟꯗ ꯑꯦꯛꯖꯥꯝ ꯊꯥꯎꯋꯣ ꯑꯦꯛꯖꯥꯝ ꯊꯥꯎꯋꯣ ꯑꯗꯨꯝ ꯍꯥꯏꯔꯛꯐ ꯫
ꯃꯥꯗꯤ ꯂꯥꯏꯔꯤꯛ ꯐꯖꯅ ꯀꯟ ꯂꯥꯏꯔꯤꯛ ꯀꯟꯅ ꯄꯥꯕ ꯃꯥꯜꯂꯦ ꯍꯟꯗꯛꯇꯤ ꯫
ꯎꯝ
ꯇꯨꯝ ꯄꯥꯎ ꯐꯥꯎꯅꯕ꯭ꯔꯥ ꯫
ꯍꯣꯏ ꯐꯥꯎꯅꯌꯦ ꯃꯔꯛ ꯃꯔꯛꯇꯗꯤ ꯌꯥꯝ ꯅꯣꯛꯅꯤꯡꯕꯅꯦꯕ ꯃ ꯃꯥ ꯀꯩꯅꯣ ꯌꯥꯝ ꯊꯥꯒꯠꯄꯗꯣ ꯃꯁꯥ ꯑꯝ ꯃꯊꯟꯇ ꯊꯥꯒꯠꯄꯗꯨ ꯫
ꯖꯦꯟ ꯃꯂꯤꯛꯅꯦ ꯍꯥꯏꯕꯒꯨꯝ ꯫
ꯑꯩꯌꯥꯍ
ꯃꯥꯒꯤ ꯍꯩꯅꯕꯤꯅꯦ ꯖꯦꯟ ꯃꯂꯤꯛ ꯍꯥꯏꯕꯗꯨ ꯫
ꯑꯩꯗꯤ ꯄꯥꯎ ꯐꯥꯎꯅꯗꯕ ꯀꯨꯏꯌꯦ ꯫
ꯅꯍꯥꯟ ꯅꯍꯥꯟꯗꯁꯨ ꯃꯥꯗꯣ ꯑꯥ ꯀꯩꯅꯣ ꯑꯦꯔꯄꯣꯔꯠꯇ ꯂꯩꯌꯦ ꯍꯥꯏꯌꯦ ꯫
ꯑꯣ ꯍꯣꯏ ꯊꯣꯛꯂꯛꯀꯅꯤ ꯍꯥꯏꯌꯝꯅꯤ ꯫
ꯑꯩ ꯌꯥꯗ꯭ꯔꯦꯍꯦ ꯁꯦꯜꯁꯤꯡꯅ ꯑꯩꯉꯣꯟꯗ
ꯁꯦꯖ ꯫
ꯇꯣꯒ꯭ꯔꯥꯐ ꯁꯥꯏꯟ ꯗꯧꯕꯒꯤ ꯋꯥꯔꯦ ꯀꯥꯏ
ꯍꯦ ꯇꯧꯔꯝꯅꯤ ꯃꯥꯗꯨ ꯫
ꯅꯪ ꯑꯥ ꯅꯆꯦ - ꯅꯆꯦꯒ ꯅꯆꯦꯒꯤ ꯇꯣꯉꯥꯟ ꯂꯩꯌꯦ ꯀꯣ ꯫
ꯎꯝ ꯇꯣꯉꯥꯜꯂꯦ ꯃꯃꯥꯟꯅꯕꯤꯒ ꯂꯩꯌꯦ ꯃꯥꯗꯣ ꯫
ꯑꯣ ꯫
ꯑꯁ ꯈꯪꯗ꯭ꯔꯦ ꯃꯥꯗꯣ ꯊꯕꯛꯁꯨ ꯀꯩꯅꯣ ꯁ꯭ꯇꯦꯕꯜ ꯑꯣꯏꯗꯕꯅꯤꯅ ꯫
ꯊꯣꯛ ꯊꯣꯛꯄ ꯇꯧꯅꯤꯅ ꯃꯣꯏꯁꯨ ꯌꯥꯝꯃꯅꯤꯅ ꯌꯥꯝ ꯅꯨꯡꯉꯥꯏꯔꯝꯃꯅꯤ ꯫
ꯑꯁ ꯅꯨꯡꯉꯥꯏꯇꯦ ꯀꯥꯏꯗꯒꯤ ꯫ ꯅꯨꯡꯉꯥꯏꯕ ꯍꯥꯏꯁꯤꯅ ꯄꯨꯟꯕ ꯃꯇꯝꯗ ꯀ꯭ꯔꯤꯁꯃꯥꯁ ꯒꯨꯝꯕ ꯫
ꯈ꯭ꯔꯤꯁꯃꯥꯁ ꯀꯨꯝꯗꯤ ꯃꯤꯗꯤ ꯌꯥꯝ ꯃꯝ ꯃꯅꯤꯀꯣ ꯅꯣꯏꯖꯨ
ꯎꯝ
ꯇꯨ ꯌꯥꯝ ꯐꯩꯗ ꯃꯣꯏ ꯅꯣꯏ ꯈꯨꯟꯖꯨ ꯃꯤ ꯌꯥꯝꯒ꯭ꯔꯦꯀꯣ ꯑꯣ ꯅꯣꯏꯁꯦ ꯑꯅꯤꯗꯤ ꯆꯠꯈ꯭ꯔꯦꯒꯣ ꯂꯥꯁ ꯅꯪ ꯒꯤ ꯇꯔꯟ ꯖꯣ ꯀꯨꯏꯗ꯭ꯔꯝꯅꯤꯀꯣ
ꯑꯩꯁ ꯌꯥꯝ ꯋꯥꯠꯂꯤꯗ
ꯃꯗꯪ ꯆꯠꯅꯒ꯭ꯔꯗꯤ ꯅꯪꯖꯨ ꯎꯄꯥꯏ ꯂꯩꯇ꯭ꯔꯦꯅꯦ
ꯑꯁ ꯇꯜꯂꯦ ꯑꯩ ꯫ ꯅꯣꯏ ꯀꯩꯅꯣ ꯅꯆꯦ ꯂꯩꯇꯕꯒꯤ ꯈꯪꯗꯕꯒꯤꯅꯦ ꯑꯥ ꯃꯣꯏꯅ ꯂꯨꯍꯣꯡꯕ ꯃꯇꯝꯗꯗꯣ ꯌꯥꯝ ꯀꯩꯅꯣ ꯏꯁ ꯏꯁꯥꯗ ꯀꯩꯅꯣ ꯌꯥꯝ ꯐꯥꯎꯕꯅꯦꯕꯀꯣ ꯑꯥ ꯍꯧꯖꯤꯛꯇꯤ ꯃꯣꯏꯅ ꯏꯆꯦꯕꯨ ꯂꯧꯈ꯭ꯔꯦ ꯑꯩꯒꯤ ꯏꯆꯦ ꯂꯩꯇ꯭ꯔꯦ ꯍꯥꯏꯕꯒꯤ ꯀꯩꯅꯣ ꯋꯥꯈꯟꯗꯣ ꯊꯣꯛꯄꯅꯦꯕ
ꯎꯝ ꯑꯣꯏꯔꯝꯅꯤ ꯑꯣ ꯅꯨꯡꯁꯤꯌꯦ ꯫
ꯃꯤ ꯑꯇꯣꯞꯄꯒꯤ ꯑꯣꯏ ꯈꯤꯕꯗꯣ ꯫
ꯆꯤꯛ - ꯆꯤꯛꯑ ꯆꯤꯛꯂꯝꯒꯅꯤ ꯑꯪ - ꯑ ꯀꯨꯝꯍꯩ ꯂꯥꯛꯄ ꯃꯇꯝꯗꯨꯗꯤ ꯫
ꯑꯁ ꯍꯣꯏ ꯑꯗꯨꯅꯦ ꯫
ꯑꯗꯨ ꯅꯣꯏ ꯈꯨꯟꯖꯨ ꯃꯤ ꯌꯥꯝꯈ꯭ꯔꯦꯀꯣ ꯍꯟꯗꯛꯇꯤ ꯫
ꯑꯁ ꯃꯤ ꯌꯥꯝꯈ꯭ꯔꯦ ꯫ ꯃꯤ ꯌꯥꯝꯃꯦ ꯑꯗꯨ ꯐꯪꯁꯟꯒꯨꯝꯕ ꯂꯩꯔꯗꯤ ꯃꯤꯗꯣ ꯌꯥꯝ ꯖꯥꯠ ꯖꯥꯠ ꯎꯌꯦꯕ ꯫
ꯑꯩ - ꯑꯩ ꯑꯩꯖꯨ ꯈꯪꯗꯕ ꯌꯥꯝ ꯂꯩꯌꯦ ꯫
ꯑꯉꯥꯡꯁꯤꯡꯁꯨꯀꯣ ꯑꯩꯗꯤ ꯈꯪꯗꯕ ꯌꯥꯝ ꯌꯥꯎꯈ꯭ꯔꯦ
ꯍꯥ ꯑꯅꯧꯕ ꯑꯅꯧꯕ ꯑꯉꯥꯡ ꯊꯣꯛꯂꯛꯄꯁꯤꯡꯗꯤ ꯈꯪꯗ꯭ꯔꯦ ꯑꯩꯁꯨ
ꯈꯪꯗ꯭ꯔꯦ ꯃꯁꯛꯁꯨ ꯃꯥ ꯃꯥꯒꯤ ꯃꯃꯤꯡꯁꯨ ꯈꯪꯗ꯭ꯔꯦ
ꯑꯩꯈꯣꯏꯒꯤ ꯑꯩꯈꯣꯏ ꯕꯦꯠꯁꯅꯥ ꯑꯩꯈꯣꯏ ꯕꯦꯠꯁꯅꯥ ꯂꯥꯁ ꯑꯣꯏꯔꯝꯅꯤ ꯈꯪꯅꯕ ꯑꯇꯣꯞꯄꯗꯤ ꯈꯪꯗ꯭ꯔꯦ ꯅꯅꯥꯎ ꯅꯨꯄꯥ ꯕꯦꯠꯁ ꯁꯤꯡꯁꯨ ꯀ꯭ꯅꯥꯝ ꯈꯪꯅꯗ꯭ꯔꯦ
ꯅꯣꯏꯒꯤ ꯈꯨꯟꯒꯤ ꯅꯨꯄꯥ ꯅꯣꯏꯒꯤ ꯕꯦꯠꯁꯤꯗꯤ ꯀꯔꯤ ꯀꯔꯤ ꯊꯕꯛ ꯍꯣꯠꯅꯔꯤꯒꯦ ꯃꯣꯏꯗꯨ
ꯈꯪꯗꯦ ꯈꯔꯗꯤ ꯈꯨꯟꯗ ꯂꯩ ꯈꯔꯅ ꯃꯄꯥꯟ ꯊꯣꯛꯈꯤ ꯄꯥꯎ ꯐꯥꯎꯅꯥꯗꯦꯗꯥ ꯃꯄꯥꯟꯊꯣꯛꯄꯁꯤꯡꯁꯨ
ꯍꯣꯢ
ꯈꯨꯟꯗ ꯂꯩꯕꯁꯤꯡꯅ ꯇꯨꯝ ꯈꯨꯟꯗ ꯂꯩꯔꯒ ꯊꯕꯛ ꯆꯠꯂꯤ
ꯍꯧꯖꯤꯛ ꯀꯥꯟꯗꯤ ꯐꯣꯟ ꯅꯝꯕꯔ ꯂꯩꯔꯁꯨ ꯗꯨꯝ ꯄꯥꯎ ꯐꯥꯎꯅ
ꯍꯣꯏ ꯏꯁꯇꯦꯇꯁ ꯌꯦꯡꯕꯗ ꯈꯛꯇ ꯉꯥꯏꯔꯦ ꯏꯁꯇꯦꯇꯁꯇ ꯃꯣꯏ ꯑ ꯑ ꯁꯤꯗ ꯂꯩꯌꯦ ꯍꯥꯏꯗꯤ ꯑꯣꯍ ꯑꯗꯨꯗ ꯂꯩꯔ ꯃꯥꯜꯂꯦ ꯗꯨꯃꯥꯏꯅ ꯈꯪꯉꯤ
ꯍꯣꯏ ꯏꯁ ꯏꯁꯇꯦꯇꯁꯗꯒꯤ ꯑꯗꯨꯨꯝ ꯈꯪꯈ꯭ꯔꯦ
ꯑꯗꯨꯝ ꯀꯣꯜ ꯇꯧꯅꯔꯒ ꯇꯦꯛꯁ ꯁꯥꯟꯅꯔꯒ ꯇꯨ ꯇꯧꯗ꯭ꯔꯦꯕ ꯍꯟꯗꯛꯇꯤ ꯍꯥꯟꯅ ꯈꯔ ꯑꯉꯥꯡ ꯑꯣꯏꯔ ꯑꯣꯏꯕ ꯃꯇꯝꯗꯗꯤ ꯑꯗꯨꯝ
ꯀ꯭ꯂꯥꯁ ꯇꯦꯟ ꯍꯦꯛ ꯀꯂ꯭ꯥꯁ ꯇꯦꯟ ꯍꯦꯛ ꯂꯣꯏꯔꯒ ꯋꯥꯆꯦꯞ ꯄꯥꯏꯔꯒ ꯍꯥꯏ ꯊꯥꯔꯛꯀꯅꯤ
ꯑꯗꯨꯅꯦ ꯍꯟꯗꯛꯇꯤ ꯑꯗꯨꯒꯨꯝꯕꯗꯣ
ꯇꯟꯅꯤ ꯑꯁ ꯑꯟꯅꯣꯟ ꯅꯝꯕꯔ ꯐꯥꯎ ꯔꯤꯄ꯭ꯂꯥꯏ ꯇꯧꯅꯤꯡꯉꯥꯏ ꯇꯟꯈ꯭ꯔꯦ ꯍꯧꯖꯤꯛꯀꯥꯟ ꯅꯍꯥꯏꯔꯛꯇꯕꯤꯗ ꯅꯪꯒꯤ ꯑꯩꯒꯤ ꯅꯝꯕꯔ ꯀꯥꯏꯗꯒꯤ ꯂꯧꯕ ꯍꯥꯏꯔꯒ ꯑꯗꯨꯝ ꯂꯩꯕꯅꯦ ꯒꯨꯝꯕ
ꯑꯗꯨꯒꯨꯝꯕ ꯑꯣꯏꯔꯗꯤ ꯑꯩꯗꯤ ꯔꯤꯄ꯭ꯂꯥꯏ ꯇꯧꯅꯤꯡꯗ꯭ꯔꯦ ꯑꯁꯦꯡꯕ
ꯑꯁ ꯑꯩꯗꯤ ꯗꯥꯏꯔꯦꯛ ꯕ꯭ꯂꯣꯛ ꯊꯝꯕꯅꯤ ꯍꯥꯏꯔꯤ
ꯃꯣꯏꯅ ꯎꯝ ꯀꯩꯅꯣ ꯎꯝ ꯃꯤ ꯑꯇꯣꯞꯄꯅ ꯄꯤꯔꯁꯨ ꯑꯩꯅꯦ ꯃꯉꯣꯟꯗꯩꯩ ꯂꯧꯕꯅꯦ ꯍꯣꯏ ꯍꯥꯏꯅ ꯐꯖꯅ ꯏꯟꯇ꯭ꯔꯣꯗ꯭ꯌꯨꯁ ꯇꯧꯔꯗꯤ ꯑꯩꯈꯣꯏꯁꯨ ꯑꯣ ꯍꯥꯏꯅ ꯑꯗꯨꯝ ꯈꯜꯂꯦꯕ ꯅꯠꯇ꯭ꯔꯗꯤ ꯑꯥ ꯇꯣꯛꯑꯣ ꯍꯥꯏꯅꯀꯣ
ꯗꯨꯀꯥꯟꯗꯒꯤ ꯈꯨꯟꯕꯅꯦ ꯍꯥꯏ ꯀꯔꯤ ꯀ꯭ꯔꯤꯔ
ꯗ꯭ꯔꯦꯕ ꯍꯟꯗꯛꯇꯤ ꯑꯗꯨꯒꯨꯝꯕꯒ
ꯆꯠꯇ꯭ꯔꯦ ꯑꯗꯨ ꯆꯠꯅꯗ꯭ꯔꯦ ꯑꯗꯨꯒꯨꯝꯕꯗꯣ ꯗꯥꯏꯔꯦꯛ ꯗꯥꯏꯔꯦꯛ ꯏꯟꯇ꯭ꯔꯣꯗ꯭ꯌꯨꯁ ꯇꯧꯕꯁꯤꯅ ꯐꯔꯦ
ꯃꯁꯥ ꯃꯁꯥꯅꯀꯣ ꯔꯦꯖꯨꯃꯤ ꯇꯥꯏꯞꯇ ꯄꯥꯏꯔ ꯂꯥꯛꯑꯣ ꯗꯤ ꯑꯗꯨꯝ ꯃꯇꯝꯁꯨ ꯃꯥꯡꯗ꯭ꯔꯦꯗ ꯑꯩꯈꯣꯏꯁꯨ
ꯍꯣꯏ
ꯇꯔꯥꯏ ꯑꯗꯨꯝ ꯈꯪꯅꯔꯦꯕ ꯅꯠꯇ꯭ꯔꯗꯤ ꯑꯥ
ꯈꯪꯗꯦ ꯅꯍꯥꯟꯗꯨꯁꯨꯀꯣ ꯑꯩ ꯑꯩꯉꯣꯟꯗ ꯑꯟꯅꯣꯟ ꯅꯝꯕꯔ ꯑꯗꯨꯝ ꯃꯤꯁ ꯀꯣꯜ ꯂꯩꯕ
ꯑꯥ
ꯑꯗꯨ ꯑꯩꯗꯣ ꯀꯣꯜ ꯕꯦꯛ ꯇꯧꯅꯤꯡꯉꯥꯏꯗꯣ ꯇꯟꯈ꯭ꯔꯦꯕ ꯒꯣ ꯑꯗꯨꯒꯤ ꯑꯩꯒꯤ ꯀꯩꯅꯣꯗ ꯇꯧꯍꯟꯕꯅꯦꯕ ꯑꯗꯨꯒ ꯄꯣꯠꯆꯩ ꯄꯣꯠꯆꯩ ꯂꯥꯛ ꯄꯒꯤꯅꯦ ꯍꯥꯏꯌꯦ ꯑꯩ ꯄꯣꯠꯆꯩꯗꯤ ꯀꯛꯇꯦꯕ
ꯑꯣ
ꯄꯣꯠꯆꯩꯗꯤ ꯍꯣꯏ ꯑꯗꯨꯝ ꯍꯟꯖꯤꯟ ꯍꯟꯖꯤꯟ ꯀꯣꯜ ꯇꯧꯔꯛꯄ ꯀꯣ ꯅꯍꯥꯟꯗꯨꯁꯨ ꯑꯗꯨꯒ ꯑꯩꯅ ꯀꯣꯜ ꯕꯦꯛ ꯑꯃꯨꯛ ꯇꯧꯋꯣ ꯑꯗꯨꯒ ꯀꯣꯜ ꯀꯣꯜ ꯀꯟꯐ꯭ꯔꯦꯟꯁ ꯍꯥꯞꯄꯣ ꯍꯥꯏꯕ ꯍꯥꯞꯄꯦ ꯑꯗꯨꯒ ꯑꯗꯨ ꯑꯗꯨ ꯀꯩꯅꯣ ꯑꯅꯣꯟ ꯅꯝ ꯑꯗꯨꯅꯀꯣ ꯃꯤꯡ ꯍꯥꯏꯌꯣ ꯃꯤꯡ ꯍꯥꯏꯗꯥꯔꯗꯤ ꯀꯍꯥꯏꯅ ꯄꯣꯠ ꯆꯩꯗꯣ ꯈꯪꯗꯣꯏꯅꯣ꯫ ꯑꯩ ꯍꯧꯖꯤꯛ ꯑꯣꯐꯤꯁꯇ ꯂꯩꯇꯦ ꯑꯗꯨꯃꯥꯏꯅ ꯍꯥꯏꯌꯦꯕ꯫
ꯑꯣ ꯏꯁꯀꯦꯝ ꯌꯥꯝ ꯂꯩꯔꯝꯅꯦ ꯑꯗꯨꯒꯨꯝꯕꯗꯣ꯫
ꯎꯝ ꯑꯗꯨ ꯑꯣꯏꯔꯝꯒꯅꯦꯕ꯫
ꯑꯩꯈꯣꯏ ꯑꯩꯈꯣꯏ ꯈꯨꯟꯒꯤ ꯅꯨꯄꯤ ꯑꯃ ꯂꯩꯑꯦ ꯃꯥꯗꯣ꯫ ꯄꯣꯠꯆꯩꯕꯨꯗꯤ ꯃꯥ ꯑꯥ ꯊꯗꯤ ꯊꯥꯎꯑꯣ꯫ ꯃꯥꯜꯂꯦ ꯑꯥ ꯃꯄꯥꯟꯗꯒꯤ ꯃꯥꯒꯤ ꯄꯣꯁ꯫ ꯄꯣꯁꯇ ꯍꯧꯕꯔ ꯈꯪꯗꯦ ꯑꯃꯥ ꯊꯥꯗꯤ ꯊꯥꯕ ꯃꯥꯂꯦ ꯍꯥꯥ꯫
ꯁ꯭ꯄꯤꯠ ꯕꯣꯁ ꯍꯥꯏꯕ꯭ꯔꯥ꯫
ꯈꯪꯗꯦ ꯄꯣꯁꯇꯒꯤꯔꯥ ꯅꯠꯇ꯭ꯔꯒ ꯑꯣꯟꯂꯥꯏꯟ ꯄꯣꯠ ꯆꯩ ꯀꯛꯄꯒꯤꯔꯥ ꯈꯪꯗꯦ ꯑꯃ ꯀꯣꯛ ꯂꯥꯛꯑꯦ ꯍꯥꯏꯌꯦ ꯃꯥ ꯄꯣꯠ ꯆꯩꯒꯨꯝꯕꯒꯤ ꯂꯥꯛꯅꯤꯡꯉꯥꯏꯗꯤ ꯂꯩꯗꯤ ꯂꯩꯕ ꯃꯥꯜꯂꯦꯕ꯫ ꯑꯗꯣ ꯅꯝꯕꯔ ꯑꯃ ꯀꯣꯜ ꯇꯧꯔꯛꯑꯦ ꯍꯥꯏꯌꯦ ꯅꯪꯒꯤ ꯄꯣꯠ ꯆꯩꯗꯣ ꯑꯁꯤꯗ ꯂꯩꯔꯦ ꯑꯗꯨꯒ ꯅꯪ ꯑ ꯑꯗꯨ ꯄꯣꯠꯆꯩꯗꯣ ꯂꯧꯅꯤꯡꯉꯗꯤ ꯄꯩꯁꯥ ꯑ ꯑꯁꯤꯒꯤ ꯑꯦꯀꯥꯎꯟꯗ ꯈꯤꯇꯪ ꯀꯥꯞꯄꯤꯌꯣ ꯑꯗꯨ ꯑꯣꯢꯔꯗꯤ ꯂꯥꯛꯀꯅꯤ ꯍꯥꯏꯅ꯫ ꯍꯥꯏꯕ ꯃꯥꯜꯂꯦ꯫ ꯎꯝ ꯄꯩꯁꯥꯁꯨ ꯃꯁꯤꯡ ꯌꯥꯝꯗꯕ ꯃꯥꯜꯂꯦꯗ ꯑꯗꯣ ꯃꯥꯗꯤ ꯈꯪꯗꯕꯒꯤ ꯑꯗꯨꯝ ꯀꯥꯞꯄꯦ ꯍꯥꯏꯌꯦꯕ ꯑꯗꯣ ꯃꯣꯏ ꯃꯥꯅ ꯀꯥꯞꯄ ꯃꯥ ꯃꯇꯝꯗ ꯃꯥꯒꯤ ꯄꯤꯟꯗꯣ ꯃꯣꯏꯅ ꯍꯦꯛ ꯇꯧꯕ ꯃꯥꯜꯂꯦ ꯍꯥꯏꯌꯦ ꯑꯗ ꯈꯔ ꯂꯩꯔꯒ ꯃꯥꯒꯤ ꯑꯦꯀꯥꯎꯟꯗ ꯄꯩꯁꯥ ꯂꯣꯏꯅ ꯀꯥꯛꯈ꯭ꯔꯕ꯫
ꯑꯥꯁ ꯂꯣꯏꯔꯦꯍꯦ꯫
ꯑꯗꯨꯃꯥꯏꯅ ꯇꯧꯋꯦ ꯍꯥꯏꯌꯦ ꯂꯣꯏ ꯂꯣꯏ ꯂꯣꯏ ꯂꯩꯇ꯭ꯔꯕ ꯄꯩꯁꯥꯗꯣ ꯑꯦꯀꯥꯎꯟꯗ꯫
ꯑꯣ꯫
ꯄꯣꯠ ꯆꯩꯁꯨ ꯎꯝ ꯂꯥꯛꯅꯤꯡꯉꯥꯏ ꯂꯩꯕꯒꯤꯀꯣ ꯃꯥꯗꯤ ꯈꯪ ꯈꯪꯗꯕꯒꯤ꯫
ꯑꯣ꯫
ꯑꯣꯗꯔꯒꯨꯝꯕꯗꯤ ꯇꯧꯗꯤ ꯇꯧꯕ ꯃꯥꯜꯂꯦꯕ ꯃꯥꯁꯨ ꯁꯤ ꯂꯧꯅꯤꯡꯉꯗꯤ ꯑꯁꯤꯒꯤ ꯑꯦꯀꯥꯎꯟꯗ ꯑꯁꯤ ꯄꯩꯁꯥꯁꯦ ꯈꯤꯇꯪ ꯍꯥꯞ ꯀꯥꯞꯄꯤꯔꯝꯃꯣ ꯑꯗꯨ ꯑꯣꯏꯔꯗꯤ ꯅꯪꯒꯤ ꯄꯥꯔꯁꯦꯜꯗꯣ ꯂꯥꯛꯑꯅꯤ ꯍꯥꯏꯅ ꯍꯥꯏꯕ ꯃꯥꯜꯂꯦꯕ꯫ ꯏꯁꯀꯦꯝꯁꯤꯡꯁꯨ ꯌꯥꯝ ꯍꯩꯔꯦꯗ ꯁꯤꯡꯒꯦꯔ ꯍꯟꯗꯛꯇꯤ꯫
ꯎꯝ꯫ ꯀꯔꯤꯅꯣꯒꯣ ꯏꯁ꯭ꯀꯦꯝ ꯇꯧꯔꯒ ꯑꯗꯨꯝ ꯍꯤꯡꯕ ꯃꯥꯜꯂꯦ ꯃꯣꯏꯗꯣ ꯃꯤꯒꯤ ꯄꯩꯁꯥꯗꯣ꯫ ꯇꯟꯗꯦ ꯌꯥꯝ